ꯑ ꯇ
ꯑꯣ ꯁꯥꯔ ꯀꯥꯏ ꯆꯠꯄꯤꯔꯨꯕꯅꯣꯖꯤ ꯉꯁꯤꯕꯣ
ꯑꯣ ꯉꯁꯤꯁꯦ ꯑꯩ ꯊꯕꯛ ꯈꯔ ꯆꯠꯂꯨꯔꯦ ꯃꯌꯥꯝ ꯑꯃ ꯍꯥꯏꯗꯣꯛꯎꯨꯔꯦ ꯑ ꯑꯗꯨ ꯑꯩꯈꯣꯏ ꯑꯣꯖꯥꯗꯤ ꯀꯃꯥꯏ ꯀꯃꯥꯏꯅ ꯇꯧꯒꯦ ꯉꯁꯤꯕꯨꯣ
ꯑꯩ ꯀꯩꯁꯨ ꯇꯧꯗꯦ ꯑꯩꯁꯨ ꯃꯁꯤ ꯌꯨꯝꯗꯒꯤ ꯀꯩꯅꯣ ꯊꯣꯛꯇ꯭ꯔꯦ ꯍꯌꯦꯡꯕꯨꯗꯤ ꯊꯕꯛ ꯆꯅꯤꯡꯉꯥꯏ ꯑꯃ ꯂꯩ
ꯑꯣ ꯆꯩ ꯏꯥꯡꯁꯤꯡꯗꯤ ꯊꯣꯡꯕꯤꯔꯕꯣ ꯁꯥꯥꯕ
ꯊꯣꯡꯗ꯭ꯔꯤ ꯑꯩꯈꯣꯏ꯫
ꯑ ꯅꯍꯥꯟꯒꯤ ꯑꯣꯖꯥꯒꯤ ꯀꯩꯅꯣꯗꯣ ꯊꯕꯛꯀꯤ ꯍꯥꯏꯅꯔꯝꯕꯗꯣ꯫ ꯑ ꯊꯦꯡꯅꯁꯤꯗ ꯑꯝꯇꯪ ꯊꯦꯡꯅꯁꯤ ꯈꯣꯠꯁꯤ ꯍꯥꯏꯕꯗꯣ ꯑꯗꯣ ꯀꯃꯥꯏ ꯀꯃꯥꯏꯅ ꯇꯧꯔꯤꯁꯤ ꯑꯣꯖꯥꯒꯤ꯫
ꯑꯗꯨꯗꯣ ꯑꯩ ꯑꯩ ꯍꯌꯦꯡꯕꯨꯗꯤ ꯑꯗꯣꯝꯗ ꯂꯥꯛꯅꯤꯡꯉꯥꯏꯗꯤ ꯂꯩꯕ ꯑꯌꯨꯛꯇ ꯑꯣꯏꯕ꯫
ꯑꯣ ꯑꯣ꯫
ꯑꯌꯨꯛꯇꯗꯤ ꯑꯣꯏꯕ ꯑꯩꯁꯦ ꯁꯤ ꯑꯩꯈꯣꯏꯅ ꯋꯥꯔꯤ ꯁꯥꯟꯅꯔꯦ ꯑꯩ꯫ ꯈꯪꯗꯦ ꯄꯨꯡ ꯇꯔꯨꯛ ꯇꯔꯦꯠ ꯑꯗꯨꯋꯥꯏꯗ ꯑꯩꯁꯦ ꯆꯠꯄ ꯍꯧꯗꯧ ꯃꯥꯜꯂꯦ ꯈꯟꯕꯗ꯫ ꯇꯔꯨꯛꯅ ꯇꯔꯨꯛ ꯃꯈꯥꯏꯒꯨꯝꯕꯗ ꯆꯠꯄ ꯍꯧꯗꯧ ꯃꯥꯜꯂꯤ꯫ ꯑꯥ ꯃꯤ ꯎꯅ ꯃꯤ ꯎꯅ ꯃꯤ ꯎꯅꯕ꯫ ꯄꯣꯠ ꯆꯩꯩ ꯑꯃ ꯂꯧꯗꯧꯕ꯫
ꯑꯥ ꯃꯤ ꯎꯅꯔꯝꯃꯒ ꯍꯜꯂꯛꯄꯒꯤꯗꯨꯗ ꯑꯩ ꯑꯗꯨꯝ ꯊꯦꯡꯅꯩ ꯌꯥꯏ ꯑꯩꯁꯨ ꯍꯌꯦꯡ ꯍꯌꯦꯡꯗꯤ ꯑꯩ ꯀꯩꯅꯣꯗ ꯆꯠ꯫ ꯈꯔꯅꯦꯕ ꯌꯨꯝ ꯊꯥꯗꯣꯛꯆꯠꯂꯅꯦꯕ ꯅꯨꯡꯗꯥꯡ ꯋꯥꯏꯔꯝꯗꯒꯤꯗꯤ ꯑꯗꯨꯅ꯫ ꯃꯔꯛꯇꯁꯨ ꯍꯥꯏꯇꯥꯔꯦ ꯑꯃꯛꯇꯪ ꯊꯦꯡꯅꯕ ꯌꯥ ꯇꯥꯔꯗꯤ ꯑꯗꯨ ꯑꯃꯨꯛ ꯊꯣꯔꯛꯄ ꯍꯥꯏꯁꯤ ꯃꯊꯛꯇ ꯑꯃꯨꯛ ꯍꯥꯏꯗꯣꯛ꯫ ꯀꯨꯏꯅ ꯗꯤꯇꯦꯟ ꯀꯩꯅꯣ ꯇꯧꯔꯗꯣꯏꯕ ꯀꯨꯏꯔꯗꯣꯏꯕ ꯃꯔꯛ ꯍꯟꯗꯛ ꯑꯃꯨꯛ ꯊꯦꯡꯅꯍꯧꯗ ꯇꯥꯔꯗꯤ꫰꫰ ꯑꯗꯨꯒꯤꯅꯤ ꯍꯣꯏ ꯑꯗꯨꯗꯤ ꯍꯌꯦꯡꯗꯣ ꯑꯣꯖꯥ ꯍꯥꯏ ꯀꯩꯅꯣꯗꯨꯁꯨ ꯍꯥꯏꯔꯒꯦ ꯑꯩꯈꯣꯏꯒꯤ ꯑꯣꯖꯥ ꯑꯃꯗꯨ ꯁꯥꯔꯒꯦ ꯑꯗꯨꯒ ꯎꯅꯅꯕꯗꯣ꯫ ꯑꯗꯨꯃꯥꯏꯅ ꯁꯥꯟꯂꯒꯦ ꯑꯗ ꯋꯥꯔꯤ ꯋꯥꯇꯥꯏꯗꯣ ꯍꯥꯏꯗꯤ꯫
ꯃꯄꯥꯟ ꯇꯔꯥ ꯑꯗꯨꯝ ꯁꯪꯗꯤ ꯁꯪ ꯄꯨꯡ ꯀꯌꯥꯗ ꯍꯥꯡꯕꯩꯅꯣꯁꯦ ꯃꯣꯏ꯫ ꯀꯩꯅꯣꯁꯦ ꯑꯣꯐꯤꯁ ꯍꯥꯏꯗꯤ ꯃꯐꯝ
ꯁꯔꯀꯥꯔꯒꯤ ꯊꯕꯛ ꯃꯇꯝꯅꯤꯅ ꯃꯣꯏ ꯑꯗꯨꯝꯕꯒꯤ ꯃꯇꯝꯗ ꯑꯗꯨꯝ ꯍꯥꯡ ꯕꯅꯦꯀꯣ ꯄꯨꯡ ꯃꯥꯄꯟ ꯃꯈꯥꯏ ꯇꯔꯥ ꯑꯗꯨꯝ ꯍꯥꯡꯕꯅꯦ꫰꫰ ꯑꯗꯣ ꯑꯣꯖꯥꯅ ꯉꯟꯇꯥꯥꯟꯅ ꯂꯥꯛꯀꯅꯤ ꯍꯥꯏꯕꯅꯤꯅ ꯉꯁꯥꯏꯒꯤ ꯇꯥꯏꯃꯤꯡꯗꯣ ꯀꯩꯅꯣ ꯍꯥꯡꯕꯒꯤ ꯃꯇꯝꯗꯗꯤ ꯑꯃꯨꯛ ꯆꯥꯟꯅꯔꯣꯏꯗ꯭ꯔꯤꯕ꯫ ꯑꯗꯨꯅ ꯎꯝ ꯑꯌꯨꯛꯇꯣ ꯑꯌꯨꯛꯀꯤ ꯑꯣꯖꯥ ꯃꯤ ꯎꯅ ꯊꯣꯛꯄꯤꯔꯨꯔꯣ ꯑꯗꯨꯒ ꯊꯦꯡꯅ ꯌꯥꯇꯥꯥꯔꯗꯤ ꯑꯗꯨꯃꯥꯏꯅ꯫ ꯀꯣꯛ ꯍꯥꯏꯇꯥꯔꯦ ꯆꯥ ꯑꯃ ꯀꯩ ꯑꯃ ꯊꯛꯃꯤꯟꯅꯔ ꯋꯥꯔꯤ ꯋꯥꯇꯥꯏꯗꯣ ꯁꯛꯈꯪꯅꯕ ꯑꯣꯏꯅ ꯍꯥꯏꯇꯥꯔꯦ꯫
ꯃꯥꯅꯤ ꯃꯥꯅꯤ ꯊꯦꯡꯗꯤ ꯊꯦꯡ ꯊꯦꯡꯗꯤ ꯊꯦꯡꯉꯣꯏꯗ ꯑꯩ ꯑꯩꯁꯨ ꯍꯥꯏꯗꯤ ꯆꯠꯂꯒ ꯑꯗꯨꯒ ꯃꯤꯗꯨ ꯊꯣꯛꯂꯛꯄ ꯉꯥꯏꯈꯤꯗꯣꯏꯅꯦ꯫ ꯈꯤꯇꯪ ꯈꯤꯇꯪ ꯍꯦꯟꯗꯣꯛꯏꯕ ꯑꯩꯈꯣꯏ ꯂꯝꯗꯣ ꯈꯤꯇꯪ ꯍꯦꯟꯗꯣꯛꯑꯒ ꯑꯃ ꯂꯩꯕꯗꯣ ꯑꯗꯨ꯫ ꯑꯗ ꯑꯣꯏꯗꯣꯏꯕ꯫
ꯍꯣꯏ ꯌꯥꯏ ꯌꯥꯏ꯫ ꯍꯟꯗꯛ ꯃꯔꯛꯁꯦ ꯑꯣꯖꯥ ꯀꯃꯥꯏ ꯀꯃꯥꯏꯅ ꯂꯝ ꯀꯣꯏꯕ ꯆꯠꯄ ꯈꯣꯠꯄ ꯀꯃꯥꯏꯅ ꯇꯧꯒꯦ꯫ ꯀꯩꯅꯣꯁꯦ꫰꫰
ꯂꯝꯁꯦ ꯀꯣꯏꯗ꯭ꯔꯦ꯫ ꯄꯩꯁꯥ ꯅꯨꯡꯁꯥꯁꯨ ꯈꯤꯇꯪ ꯆꯤꯟꯕ ꯍꯥꯏꯇꯥꯔꯦ
ꯍꯟꯗꯛ ꯑꯩꯈꯣꯏꯒꯤ ꯀꯩꯅꯣꯒꯤꯁꯨ ꯀꯥꯡ ꯍꯥꯏꯗꯅ ꯑꯃ ꯂꯥꯛꯇꯣꯔꯤꯗꯅ ꯅ ꯊꯒꯟꯁ ꯅꯨꯃꯤꯠꯇ ꯑꯗꯨꯅ ꯅꯈꯣꯏ ꯁꯣꯝ ꯁꯥꯏꯠꯀꯤꯗꯤ ꯁꯣꯝ ꯅꯥꯀꯟꯒꯤꯗꯤ ꯍꯥꯏꯇꯥꯔꯦ ꯀꯣꯏꯕ ꯆꯠꯄꯁꯦ ꯊꯋꯥꯏ ꯈꯔ ꯌꯥꯎꯕꯅꯤꯅ ꯀꯣꯏꯕꯒꯤ ꯀꯩꯅꯣ ꯇꯧꯈ꯭ꯔꯦ ꯄꯨꯂꯞ ꯍꯧꯖꯤꯛꯇꯒꯤ ꯍꯧꯅ ꯍꯥꯏꯇꯥꯔꯦ
ꯃꯥꯅꯦ ꯃꯥꯅꯦ ꯃꯥꯅꯦ ꯃꯥꯅꯦ ꯑꯗꯨꯗꯒꯤꯗꯤ ꯀꯩꯅꯣ ꯃꯤ ꯌꯥꯝꯕ ꯀꯩꯅꯣꯗꯣ ꯋꯥꯔꯤ ꯁꯥꯟꯅꯕꯗꯣ ꯋꯥꯗꯤ ꯋꯥꯔꯝꯒꯅꯤ
ꯑꯣ ꯍꯣꯢꯑꯦ ꯑꯗꯣ ꯑꯩꯒꯤꯗꯤ ꯌꯥꯝ ꯋꯥꯠꯂꯤꯌꯦ ꯍꯟꯗ ꯑꯣꯖꯥꯒ ꯁꯥꯟꯅ ꯂꯣꯏꯔꯒ ꯑꯃꯨꯛꯀ ꯑꯃꯨꯛ ꯁꯥꯟꯅꯁꯦ ꯑꯩꯗꯤ ꯇꯔꯥꯃꯥꯊꯣꯏ ꯁꯨꯕꯗ ꯉꯥꯏꯔꯤꯕꯀꯣ
ꯑꯗꯨ ꯑꯗꯨ ꯀꯃꯥꯏꯅ ꯌꯧꯕ ꯉꯝꯒꯅꯤ ꯑꯩ ꯉꯁꯥꯏ ꯑꯩꯉꯣꯟꯗ꯫ ꯑꯥ ꯀꯩꯅꯣ ꯇꯧꯔꯦ ꯃꯤ ꯑꯅꯤꯗ ꯑꯣꯏꯔꯗꯤ
ꯃꯣꯏ ꯍꯌꯦꯡ ꯍꯌꯦꯡ ꯐꯥꯎꯗꯤ ꯑꯗꯨꯝ ꯂꯣꯏꯅꯤ ꯍꯥꯏ ꯈꯜꯂꯤ ꯍꯥꯏꯗꯤ ꯊꯕꯛꯄꯨꯗꯤ ꯌꯥꯝꯃꯦ ꯑꯗꯣ ꯍꯌꯦꯡꯗꯤ ꯀꯥꯝ ꯍꯥꯏꯇꯥꯔꯦ ꯑꯗꯨꯃꯥꯏꯅ ꯇꯧꯋꯕ ꯑꯁꯤꯗ꯫ ꯇꯔꯥꯃꯨꯛꯗꯤ ꯂꯣꯏꯒꯗ꯭ꯔꯥ ꯑꯗꯨꯃꯥꯏꯅ ꯈꯜꯂꯦꯕ ꯑꯩꯁꯨ ꯑꯃꯨꯛ ꯉꯥꯛꯇꯪ ꯁꯥꯟꯅꯩ ꯀꯥꯟ ꯑꯇꯣꯞꯄꯒꯤꯁꯨ ꯀꯩꯅꯣꯃꯨꯛ ꯂꯥꯛꯖꯤꯟ ꯂꯛꯄꯅꯤꯅ ꯋꯥꯔꯤ ꯁꯥꯟꯅꯅꯕ ꯑꯃꯨꯛ ꯂꯥꯛꯆꯔꯛꯄꯅꯤꯅ ꯑꯩꯒꯤ ꯇꯣꯉꯥꯟꯅ ꯔꯅꯥꯏꯒꯤ ꯑꯣꯏꯕ ꯍꯥꯏꯇꯥꯔꯦ ꯑꯗꯨꯒꯤꯁꯨ ꯂꯥꯛꯄꯅꯤꯅ ꯑꯗꯨꯒꯤꯁꯨ ꯌꯥꯗꯕ ꯑꯗꯨꯃꯥꯏꯅꯗꯤ
ꯁꯣꯝ ꯅꯥꯀꯟꯗ ꯃꯤꯗꯤ ꯃꯉꯥ ꯑꯗꯨꯝ ꯆꯠꯂꯒꯁꯨ ꯌꯥꯏ ꯍꯥꯏꯕꯒꯤ ꯃꯤ ꯃꯤ ꯈꯔꯗꯤ ꯈꯔ ꯁꯥꯡꯅ ꯆꯠꯄꯁꯨ ꯂꯩꯌꯦꯕꯀꯣ ꯃꯤ ꯈꯔꯗꯤ ꯎꯝ ꯎꯝ ꯌꯥꯎ ꯑꯗꯨ
ꯑꯗꯨꯝ ꯀꯩꯅꯣ ꯇꯧꯔꯒ ꯍꯥꯏꯗꯤ ꯁꯣꯏꯈꯤꯕ ꯌꯥꯎꯕꯗꯣ
ꯎꯝ
ꯁꯣꯏꯅꯣ ꯆꯠꯈꯤꯕ ꯌꯥꯎꯕꯗꯣ ꯑꯗꯨꯒꯤ ꯑꯣꯏꯔꯒꯅ ꯉꯁꯥꯏꯒꯤ ꯋꯥꯔꯤ ꯁꯥꯟꯅꯕ ꯃꯇꯝꯗ ꯃꯥꯒꯤ ꯃꯇꯝꯗꯣ ꯑꯩꯈꯣꯏ ꯇꯔꯥ ꯑꯣꯏꯕꯗꯣ ꯇꯔꯥꯃꯥꯊꯣꯏ ꯇꯔꯥꯅꯤꯊꯣꯏ ꯇꯔꯥꯅꯤꯊꯣꯏꯒꯨꯝꯕ ꯑꯗꯨꯝ ꯌꯥꯕꯅꯦꯕ ꯃꯤꯅꯤ ꯀꯨꯟ ꯀꯨꯟꯗꯣ ꯍꯦꯟꯗꯣꯛꯅ ꯁꯥꯟꯅ ꯇꯥꯔꯗꯤ ꯃꯤ ꯇꯔꯥꯗꯗꯤ ꯃꯇꯝ ꯑꯃ ꯁꯣꯏꯈꯤꯕꯗꯣ ꯑꯗꯨꯝ ꯌꯥꯕꯅꯦꯕ ꯐꯨꯒꯠꯄ ꯌꯥꯕꯅꯦꯕ ꯈꯔ ꯍꯦꯟꯅ ꯍꯦꯟꯅ ꯀꯣꯛ ꯁꯥꯟꯅꯕ
ꯑꯗꯣ ꯑꯗꯣ ꯑꯗꯣ ꯑꯣꯖꯥ ꯁꯤ ꯀꯩꯒꯨꯝꯕ ꯑꯩꯈꯣꯏꯅ ꯁꯨꯗ꯭ꯔꯒꯗꯤ ꯀꯃꯥꯏꯅ ꯇꯧꯕꯒꯅꯤ ꯑꯗꯨꯒꯤ ꯀꯩꯅꯣ ꯁꯨꯍꯧ
ꯁꯨꯗ꯭ꯔꯗꯤ ꯑꯁꯨꯕ ꯑꯁꯨꯕ ꯈꯔꯛꯗꯨꯇꯪ ꯆꯪꯉꯛꯀꯅꯤ ꯃꯣꯏꯅ ꯍꯧꯖꯤꯛ ꯍꯧꯖꯤꯛ ꯊꯥꯔꯁꯨ ꯊꯝꯕꯅꯦꯕꯀꯣ ꯊꯥꯔꯒꯁꯨ ꯊꯣꯛꯄꯅꯦꯕ ꯍꯣꯏꯅꯦ ꯀꯩꯅꯣ ꯇꯧꯕ ꯌꯦꯡꯉ ꯂꯩꯕ ꯑꯗꯩꯗꯤ ꯀꯩꯅꯣ ꯆꯠꯈꯤꯕ ꯌꯥꯈꯤꯗꯕ ꯃꯣꯏꯅ ꯍꯧꯖꯤꯛ ꯌꯦꯡꯉꯍꯧꯋꯤ ꯌꯦꯡꯉꯤꯃꯤꯅꯦ ꯑꯣꯖꯥꯅ ꯇꯧꯔꯤ ꯊꯕꯛ ꯊꯃꯣꯏꯅ ꯈ ꯀꯩꯅꯣ ꯊꯥꯔ ꯌꯦꯡꯉꯒ ꯂꯩꯕꯅꯤ ꯊꯣꯛꯄꯅꯦꯕꯀꯣ ꯃꯁꯤꯡꯗꯣ ꯑꯗꯨꯒ ꯌꯥꯒꯤꯗ꯭ꯔꯗꯤ ꯌꯥꯒꯤꯗ꯭ꯔꯦ ꯑꯌꯥꯕ ꯀꯥꯡꯕꯨꯅ ꯑꯌꯥꯕ ꯀꯥꯡꯕꯨꯒꯤ ꯑꯗꯨꯃꯥꯏꯅ ꯂꯥꯛꯀꯅꯤ
ꯑꯗꯣ ꯃꯤ ꯈꯔꯗꯤ ꯑꯃ ꯍꯦꯟꯕꯁꯨ ꯌꯥꯎꯋꯦ ꯑꯗꯨꯒ ꯑꯃ ꯌꯥꯎꯗꯕꯁꯨ ꯌꯥꯎꯋꯦ ꯌꯥꯝ ꯌꯥꯝ ꯄꯤꯛꯄ ꯐꯪꯕꯁꯨ ꯌꯥꯎꯋꯦ ꯐꯦꯁꯕꯨꯛꯇꯩ ꯑꯩ ꯑ ꯑꯩꯒꯤ ꯅꯝꯁꯤꯟꯕ ꯌꯦꯡꯗꯔꯤꯕ
ꯑꯣ ꯑꯩꯗꯤ
ꯍꯥꯏꯐꯦꯠꯇꯪ ꯌꯦꯡꯕ ꯌꯥꯕ꯭ꯔꯥ ꯌꯦꯡꯊꯣꯛꯄ ꯍꯥꯏꯐꯦꯠꯇꯪ ꯍꯥꯏꯗꯤ ꯁꯤ
ꯌꯥꯕꯅꯤ ꯀꯩꯅꯣꯗꯨꯗ ꯆꯪꯉꯣ ꯌꯦꯠ ꯊꯪꯕꯒꯤ ꯃꯊꯛꯀꯤꯗꯨꯗ ꯆꯪꯉꯣ ꯑꯗꯨꯒ ꯑꯣꯖꯥꯒꯤ ꯀꯩꯀꯩ ꯆꯦ ꯆꯥꯡ ꯃꯦꯟꯕ ꯌꯥꯕ ꯊꯣꯛꯑꯝ ꯇꯥꯔꯗꯤ ꯑꯥ ꯑꯥ ꯑꯅꯤ ꯄꯤꯔꯛꯄꯗꯣ
ꯃꯦꯟꯗꯣꯏꯔꯥ ꯑꯅꯤꯃꯛ
ꯑꯥ ꯑꯅꯤ ꯄꯩꯁꯥ ꯂꯨꯄꯥ ꯑꯅꯤ ꯍꯥꯟꯅ ꯄꯤꯔꯛꯄꯗꯣ ꯌꯤꯎꯔꯕ꯭ꯔꯣ
ꯑ ꯑꯗꯨꯒꯤꯗꯨ ꯌꯥꯎꯗ꯭ꯔꯤ ꯀꯔꯤꯝ ꯀꯔꯤꯝ ꯍꯥꯞꯆꯤꯟꯗ꯭ꯔꯤ ꯑꯩꯒꯤ ꯃꯊꯛꯇ ꯃꯁꯤꯡꯗꯤ ꯑꯃ ꯂꯩꯗꯅ
ꯑꯥ
ꯃꯊꯛꯀꯤ ꯃꯁꯤꯡ ꯑꯃꯒ ꯑꯗꯨꯒ ꯃꯈꯥꯗ ꯑꯩꯈꯣꯏꯒꯤ ꯑꯃ ꯂꯩꯕꯗꯣ ꯑꯗꯣ ꯑꯈꫭꯏ ꯄꯤꯊꯣꯛ ꯄꯤꯁꯤꯟ ꯇꯧꯕꯤꯗꯣ ꯑꯗꯨ ꯑꯅꯤ ꯑꯅꯤ ꯂꯩꯌꯦꯕ ꯑꯗꯣ ꯑꯅꯤꯃꯛ ꯃꯦꯟꯗꯣꯏꯔꯥ
ꯑ ꯑꯗꯨꯏꯗꯣ ꯍꯥꯞꯇꯣꯏꯅꯦ ꯑꯗꯣ ꯍꯣꯔꯦꯟ ꯍꯥꯞꯄꯁꯦ ꯍꯥꯞꯆꯤꯟꯕ ꯌꯥꯔꯕ ꯌꯦꯡꯉꯨꯕ ꯌꯥꯕ ꯌꯥꯔꯝꯃꯅꯤ ꯑꯣꯖꯥꯒꯤꯗꯣ ꯑꯩ ꯁꯨꯝ ꯈꯟꯕꯗ ꯑ ꯍꯥꯞꯆꯤꯟꯜꯂꯒ ꯊꯝꯕꯤꯔꯣ ꯑꯗꯨꯒ ꯑꯗꯨꯝ ꯊꯥꯞꯆꯜꯂ ꯊꯝꯃꯒ ꯃꯣꯏꯅ ꯆꯦꯛꯀꯤꯡ ꯌꯦꯡꯕꯒꯤ ꯑꯣꯏꯅ ꯂꯨꯄꯥ ꯑꯅꯤ ꯍꯥꯟꯅ ꯆꯪꯕꯅꯦꯕ
ꯃꯥꯅꯦ ꯃꯥꯅꯦ
ꯑꯗꯨꯏ ꯃꯇꯨꯡꯗ ꯉꯁꯥꯏꯒꯤ ꯑꯣꯖꯥꯅ ꯂꯣꯏꯕ ꯅꯪꯍꯧꯗ꯭ꯔꯦ ꯈꯜꯂꯁꯦꯕ ꯑꯗꯨ ꯑꯣꯏ ꯍꯥꯏꯇꯥꯔꯗꯤ ꯑꯅꯪꯕ ꯈꯔꯗꯨ ꯈꯛꯇꯪ ꯑꯗꯨꯝ ꯄꯤꯔꯛꯀꯅꯦꯕ ꯑꯗꯣ ꯐꯌꯥꯝ ꯑꯣꯖꯥ ꯍꫭꯏꯗꯤ ꯍꯥꯏꯖ ꯋꯥꯅꯤ ꯐꯩꯌꯥꯝ ꯀꯩꯅꯣꯗꯤ ꯇꯧꯔꯝꯒꯅꯤ ꯂꯨꯄꯥ ꯂꯤꯁꯤꯡ ꯑꯃ ꯑꯅꯤꯒꯨꯝꯕꯗꯤ ꯑꯅꯤꯒ ꯑꯃꯒ ꯆꯧꯉꯥ ꯆꯥꯇ꯭ꯔꯨꯛ ꯆꯥꯇꯔꯦꯠ ꯃꯨꯛ ꯌꯧꯔꯝꯒꯗꯧ ꯃꯥꯜꯂꯦ ꯑꯩꯅꯁꯨꯝ ꯈꯟꯕꯗ
ꯎꯝ ꯑꯩ ꯑꯩꯒꯤꯗꯣ ꯎꯝ ꯐꯖꯅ ꯆꯠꯇꯤ ꯆꯠꯇꯦꯕ ꯁꯨꯅꯣ ꯆꯠꯄꯗꯣ ꯑꯩꯗꯤ ꯍꯥꯏꯗꯤ ꯑꯩ ꯐꯖꯅ ꯁꯥꯟꯅꯩꯌꯦꯕꯀꯣ ꯑꯗꯨꯒꯤ
ꯑ ꯑꯥ
ꯑꯩꯗꯤ ꯐꯖꯅ ꯁꯥꯟꯅꯩꯕ
ꯍꯣꯏ ꯑꯗꯨꯃꯥꯏꯅꯅꯦ ꯆꯥꯛ ꯌꯦꯟꯁꯥꯡꯖꯤꯕꯨ ꯑꯣꯖꯥꯒꯤ ꯑ ꯀꯔꯝꯕꯅ ꯍꯦꯟꯅ ꯈꯣꯏꯗꯥꯕꯤꯒꯦ
ꯑꯥ ꯀꯔꯦꯛ ꯑꯣ ꯑꯩꯒꯤꯗꯤ ꯑꯁ ꯈꯪꯗꯔꯤꯗ ꯉꯥꯒ ꯏꯔꯣꯟꯕꯁꯨ ꯄꯥꯝꯃꯤ ꯏꯔꯣꯟꯕꯗꯤ ꯌꯥꯝ ꯄꯥꯝꯃꯤ ꯏꯔꯣꯟꯕꯗꯤ ꯈꯥꯏ ꯈꯥꯏ ꯊꯛꯑꫭꯖꯨ ꯑꯗꯨꯝ ꯀꯩꯅꯣ ꯇꯧꯔꯦ
ꯎꯝ
ꯆꯥꯕꯗ ꯑꯗꯨꯝ ꯀꯩꯅꯦ ꯍꯥꯏꯇꯥꯔꯦ ꯁꯤ ꯈꯤꯛ ꯇꯣꯛꯇꯕ ꯍꯥꯏꯇꯥꯔꯦ ꯏꯔꯣꯟꯕꯒ ꯑꯗꯨꯒ ꯑꯩ ꯉꯥꯒ ꯁꯟꯒ ꯁꯤꯒ ꯑꯣꯛꯇꯤ ꯌꯥꯝ ꯀꯩꯅꯣ ꯇꯧꯗꯦ ꯃꯥꯅꯤ ꯆꯥꯗꯤ ꯆꯥꯏ ꯑꯗꯨꯁꯨ ꯄꯥꯝꯕ ꯍꯥꯏ ꯂꯩꯗꯅ
ꯎꯝ
ꯎꯝ ꯑꯗꯨꯗꯨ ꯃꯥꯏꯅ
ꯑꯣ ꯁꯥꯗꯤ ꯀꯥꯏꯗꯩ ꯂꯩꯒꯦ ꯑꯣꯖꯥꯒꯤ ꯂꯩꯕꯗꯤ
ꯀꯩꯕ ꯇꯥꯗ꯭ꯔꯦ
ꯁꯥꯖ ꯍꯥꯏꯕꯗꯣ ꯑꯗꯨ ꯑꯗꯨꯝ ꯀꯩꯅꯣꯗ ꯐꯪꯕ꯭ꯔꯥ ꯁ꯭ꯋꯥꯏꯗꯒꯤ ꯐꯪꯕ꯭ꯔꯥ
ꯁꯥ ꯂꯩ ꯁꯥ ꯂꯩꯕꯁꯦ ꯐꯪꯉꯤ ꯅꯣꯏ ꯅꯣꯏ ꯃꯅꯥꯛꯇꯁꯨ ꯑꯃ ꯂꯩꯕꯗꯣ ꯑꯃ ꯊꯛꯀꯤ ꯑꯗꯨꯗ ꯑꯗꯨꯁꯨ ꯑꯌꯥꯝꯕ ꯂꯧꯅꯩ ꯑꯗꯨꯕꯨ ꯍꯧꯖꯤꯛ ꯤ ꯁꯣꯝꯗ ꯑꯗꯨꯝ ꯇ ꯂꯧꯅꯔꯦ ꯍꯥꯏꯇꯥꯔꯦ ꯑꯗꯨ ꯃꯃꯟ
ꯎ ꯑꯣ ꯀꯣꯗ ꯀꯌꯥ ꯀꯌꯥꯃꯨꯛ ꯂꯩꯕꯣ
ꯆꯥꯝꯔꯤ ꯌꯥꯡꯈꯩ ꯌꯥꯎꯔ ꯃꯥꯜꯂꯦ ꯍꯧꯖꯤꯛꯁꯦ
ꯎꯝ ꯑ ꯍꯩꯅ ꯑꯃꯨꯛ ꯀꯈꯤꯇꯪ ꯆꯥꯗꯕ ꯑꯥꯍꯣꯏ ꯑꯗꯨꯃꯥꯏꯅ ꯂꯩꯔꯝꯗꯧ ꯃꯥꯜꯂꯦ ꯑꯩꯗꯤ ꯆꯥꯗꯦꯕꯀꯣ ꯃꯈꯀꯣꯛ ꯃꯩ ꯄꯥꯟꯕꯥ ꯑꯗꯣ ꯌꯦꯟ ꯌꯦꯟꯒꯨꯝꯕ ꯉꯥꯒꯨꯝꯕꯗꯤ ꯆꯥꯏ ꯑꯗ꯭ꯔꯣ ꯁꯥꯥꯒꯗꯤ ꯀꯌꯥ ꯑꯆꯧꯕꯗꯤ ꯆꯥꯗ꯭ꯔꯦ ꯑꯗꯣ ꯑꯗꯨꯃꯥꯏꯅ ꯑꯗꯨ ꯂꯩꯔ ꯂꯩꯔꯝꯗꯧ ꯃꯥꯜꯂꯦ ꯑꯗꯨꯃꯥꯏꯅ ꯑꯗꯨꯝ ꯌꯥꯝ ꯀꯩꯁꯨ ꯌꯥꯝꯅꯗꯤ ꯍꯦꯜꯂꯝꯃꯣꯏꯍꯩ ꯑꯗꯨꯃꯥꯏꯅꯗꯤ ꯂꯩꯔꯝꯒꯅꯤ ꯑꯗꯨꯒ ꯁꯨꯋꯥꯏ ꯑꯩꯈꯣꯏ ꯁꯨꯋꯥꯏꯗꯗꯤ ꯑꯗꯨꯃꯥꯏꯅ ꯂꯩꯌꯦꯕꯀꯣ ꯍꯥꯊꯨ ꯈꯤꯇꯪ ꯑꯁꯨꯡ ꯋꯥꯡꯈꯩ ꯋꯥꯡꯕ ꯍꯥꯏꯒꯠꯈꯤꯕ ꯑꯣꯏꯇꯥꯔꯗꯤ
ꯎ
ꯈꯔ ꯇꯥꯡꯕꯅꯦ ꯆꯧꯉꯥ ꯆꯥꯇ꯭ꯔꯨꯛ ꯑꯗꯨꯃꯥꯏꯅ ꯂꯩꯔꯝꯗꯧ ꯃꯥꯜ ꯇꯁꯣꯝꯄꯥꯟꯗꯗꯤ ꯍꯣꯡꯕꯅꯦ ꯍꯦꯟꯅꯕꯨ ꯆꯥꯡ ꯑꯃꯗ ꯍꯣꯡꯕ ꯍꯥꯏꯖꯦ ꯑꯗꯨꯝ ꯌꯥꯔꯕꯅꯦ ꯆꯥꯡꯗꯣ
ꯉꯥꯁꯤꯗ ꯈ꯭ꯋꯥꯏ ꯐꯩꯌꯦꯅ ꯍꯥꯏꯅꯩ
ꯑ ꯉꯥꯗꯤ ꯑꯩꯗꯤ ꯑꯩꯅ ꯑꯃꯨꯛ ꯉꯥꯁꯤ ꯁꯦ ꯑꯩꯈꯣꯏ ꯃꯆꯥꯗꯤ ꯄꯥꯝꯗꯦꯕ ꯑꯆꯧ ꯑꯆꯧ ꯑꯆꯧꯕ ꯍꯥꯏꯇꯥꯔꯦ ꯀꯤꯂꫭ ꯑꯍꯨꯝ ꯇꯥꯕ ꯃꯔꯤ ꯇꯥꯕ ꯑꯗꯨꯃꯥꯏꯅ ꯆꯥꯕꯅ ꯐꯩ ꯑꯗꯨꯝꯕꯗ ꯑꫭꯏꯅ
ꯑꯁ ꯃꯆꯥꯗꯤ ꯑꯩ ꯑꯩꯁꯨ ꯄꯥꯝꯗꯦ ꯃꯆꯥꯗꯤ ꯃꯆꯥꯒꯤꯗꯤ ꯍꯣꯏ ꯑꯗꯨꯕꯨ ꯍꯧ ꯆꯤꯡꯒꯤ ꯀꯩꯅꯣꯗꯤ ꯑꯃꯨꯛꯀ ꯍꯥꯎꯋꯤꯅꯦ ꯂꯣꯛ ꯏꯁꯦ ꯍꯥꯏꯗꯤ ꯂꯣꯛꯇꯣ ꯃꯥꯅꯤ ꯃꯥꯅꯤ
ꯖꯨꯃ
ꯇꯨꯔꯦꯟꯕꯨꯗꯤ ꯑꯃꯨꯛꯀ ꯑꯩꯈꯣꯏꯒꯤ ꯆꯤꯡꯒꯤ ꯑꯁꯣꯡꯕꯗꯣ ꯑꯗꯨ ꯂꯩꯕꯗꯣ ꯑꯗꯨꯅ ꯑꯃꯨꯛꯀ ꯍꯥꯎꯕ ꯍꯦꯟꯗꯣ ꯑꯥꯎꯁꯦ ꯑꯩꯈꯣꯏꯅ ꯁꯨꯝ ꯇꯥꯡꯅꯤꯡꯕꯗ ꯍꯥꯏꯇꯥꯔꯦ
ꯅꯍꯥꯟ ꯑꯩꯈꯣꯏ ꯑꯩꯅ ꯑꯃ ꯆꯥꯏꯌꯦꯕꯀꯣ ꯑꯩꯈꯣꯏ ꯀꯩꯅꯣꯒ ꯑꯩꯈꯣꯏ ꯏꯇꯥꯎꯕꯅ ꯍꯧꯔꯛꯇ ꯃꯥꯁꯦ ꯃꯥꯁꯦ ꯀꯃꯥꯏꯅ ꯇꯧꯒꯦ ꯑꯩꯈꯣꯏꯒꯤ ꯎꯝ ꯃꯁꯛꯁꯦ ꯉꯥꯀꯤꯖꯧ ꯑꯣꯏ ꯂꯩꯗꯅ ꯑꯗꯨꯃꯥꯏꯅ ꯂꯩꯗꯤ ꯍꯥꯏꯐꯦꯠ ꯃꯥꯟꯕ ꯑꯗꯨꯒ ꯀꯩꯅꯣꯒꯤ ꯉꯥꯔꯤꯒꯤ ꯇꯥꯏꯞꯇ ꯈꯤꯇꯪ ꯁꯥꯡꯉ ꯇꯣꯏꯗ ꯉꯥꯅꯦꯕ ꯃꯆꯤꯟ ꯇꯨꯡꯂꯞ ꯇꯧꯔꯒ ꯑꯗꯨꯃꯥꯏꯅ ꯑ ꯍꯧꯗꯤ ꯍꯥꯎꯋꯦ ꯑꯗꯨꯏ ꯉꯥꯗꯣ
ꯍꯥꯎꯕꯅꯤ ꯑꯗꯨꯏꯗꯣ ꯍꯥꯎꯕꯅꯤ ꯑꯗꯨꯒ ꯑꯩꯈꯣꯏ ꯆꯤꯡꯗ ꯉꯥ ꯀꯩꯅꯣ ꯑꯃ ꯂꯩꯕꯗꯣ ꯍꯪꯕ꯭ꯔꯥ ꯆꯥꯛ ꯌꯥꯝ ꯆꯥꯎꯅ ꯇꯧꯔ ꯁꯥꯡꯉꯒ ꯉꯥꯄ꯭ꯔꯨꯝꯒꯤ ꯃꯑꯣꯡꯗ ꯆꯥꯎꯕ ꯑꯃ ꯂꯩꯕꯅꯦ ꯑꯗꯨꯝꯕꯗꯣ ꯑꯗꯨꯒꯨꯝꯕꯁꯦ ꯑꯩꯈꯣꯏꯅ ꯐꯪꯂꯒꯗꯤ ꯁꯣꯝꯗ ꯑꯩꯈꯣꯏ ꯄꯨꯈ꯭ꯔꯤ ꯇꯧꯔꯒ ꯌꯣꯛꯄ ꯌꯥꯗꯧ ꯃꯥꯜꯂꯦ ꯑꯩꯅ ꯑꯗꯨꯒꯨꯝꯕꯁꯨ ꯀꯅꯥꯁꯨ ꯇꯧꯅꯗꯦꯗꯅ ꯑꯗꯨ ꯀꯅꯥꯝꯇꯗꯦ ꯑꯩꯈꯣꯏꯗꯤ ꯁꯣꯝꯗ ꯌꯣꯛꯅꯕꯁꯤꯗꯤ ꯑꯃ ꯑꯗꯨꯝ ꯆꯞ ꯃꯥꯟꯅ ꯌꯣꯛꯅꯩꯌꯦꯕ
ꯎꯝ
ꯑꯇꯣꯞꯄ
ꯑꯩꯈꯣꯏ ꯁ꯭ꯋꯥꯏꯗꯗ ꯌꯣꯛꯄꯁꯤꯗꯤ ꯀꯩꯅꯣ ꯇꯧꯗꯦꯗ ꯍꯥꯏꯗꯤꯩꯅꯣ ꯃꯆꯤꯟꯖꯥꯛꯇꯨ ꯐꯖꯅ ꯀꯩꯅꯣ ꯇꯧꯗꯕꯅꯤꯅ ꯑꯐꯕ ꯄꯤꯖꯗꯕꯗꯤ ꯑꯐꯕ ꯍꯥꯏꯗꯤ ꯀꯩꯅꯣꯒꯤ ꯀꯩꯅꯣꯝ ꯑꯣꯏꯕ ꯄꯤꯖꯗꯕꯅꯤꯅꯅꯦ ꯃꯣꯏꯒꯤ ꯈꯨꯁꯦꯝꯒꯤ ꯑꯣꯏꯕ ꯄꯤꯖꯕꯅꯤꯅ ꯌꯥꯗꯦꯕ ꯆꯥꯕꯗꯣ ꯑ ꯇꯨꯔꯦꯟꯒꯨꯝꯕꯒꯤ ꯃꯥꯅꯦ ꯇꯨꯔꯦꯟꯒꯨꯝꯕꯒꯤ ꯀꯩꯒꯨꯝꯕꯒꯤ ꯉꯥꯁꯤꯅ ꯁꯤꯗ ꯉꯥꯛꯆꯩꯑꯕ ꯑꯃꯇꯪ ꯃꯆꯥ ꯃꯆꯥ ꯑꯃꯪ ꯆꯥꯕ ꯑꯣꯏꯇꯥꯔꯁꯨ ꯃꯍ ꯃꯍꯥꯎ ꯂꯩꯌꯦꯕ ꯐꯖꯅ
ꯃꯥꯅꯤ ꯃꯥꯅꯤ ꯃꯥꯅꯤ
ꯋꯥꯏꯈꯨꯒꯨꯝꯕ ꯋꯥꯏꯈꯨꯒꯨꯝꯕꯗꯤ ꯐꯥꯗ꯭ꯔꯥ ꯑꯣꯖꯥ
ꯋꯥꯏꯈꯨꯒꯨꯝꯕꯁꯦ ꯍꯧꯖꯤꯛꯄꯨꯗꯤ ꯍꯥꯟꯅꯕꯨꯗꯤ ꯑꯩꯈꯣꯏ ꯆꯤꯡꯗ ꯑꯃ ꯇꯧꯕꯅꯅꯦ ꯋꯥꯏꯈꯨꯁꯦ ꯍꯣꯏꯗꯤ ꯐꯥꯔꯤꯗꯅ ꯑꯗꯨꯒ ꯑꯩꯈꯣꯏ ꯑꯩꯈꯣꯏꯒꯤ ꯀꯩꯅꯣꯗ ꯁꯨꯒꯥꯏꯔꯤꯅꯤꯗꯅ ꯑꯩꯈꯣꯏ ꯍꯥꯟꯅ ꯐꯥꯎ ꯁꯨꯅꯕ ꯑꯃ ꯂꯩꯇ꯭ꯔꯣ
ꯑꯥ ꯑ
ꯁꯨꯝꯕꯥꯟ ꯍꯥꯏꯕ꯭ꯔꯥ ꯀꯩꯅꯣ ꯍꯥꯏꯕ꯭ꯔꯥ ꯎꯅ ꯁꯥꯕꯗꯣ
ꯒꯥꯥꯏꯔꯒ ꯑꯗꯨꯒ ꯐꯤ ꯑꯄꯥꯕ ꯑꯁꯦꯡꯕ ꯍꯥꯏꯗꯤ ꯑꯁꯦꯡꯕ ꯑꯩꯈꯣꯏ ꯆꯥꯅ ꯊꯛꯅ ꯑꯇꯣꯞꯄ ꯀꯩ ꯍꯥꯏꯅꯤ ꯈꯨꯗꯩ ꯅꯠ ꯑꯗꯨꯝ ꯁꯦꯡꯕ ꯑꯃ ꯂꯧꯔꯅꯤ
ꯍꯥꯥ
ꯑꯗꯨꯒ ꯃꯗꯨꯗ‌ꯣ ꯆꯨꯝꯊꯣꯛꯄ ꯍꯥꯏ ꯇꯥꯔꯦ ꯑꯗꯨꯒ ꯃꯥꯏ ꯃꯍꯤꯗꯨꯣ ꯂꯧꯔꯒ ꯃꯍꯤꯗꯣ ꯑꯃꯨꯛꯀ ꯊꯥꯎꯗ ꯊꯥꯎꯗ ꯀꯩꯅꯣ ꯇꯧꯔꯤꯅꯦꯕ ꯊꯥꯎꯅ ꯉꯧꯗꯣꯏꯅꯦꯕ ꯑꯗꯨꯒ ꯃꯥꯏ ꯃꯄꯥꯡ ꯍꯧꯖꯤꯛ ꯂꯦꯝꯍꯧꯔꯤꯕ ꯃꯄꯥꯡꯁꯤꯡꯗꯣ ꯑꯩꯈꯣꯏꯅ ꯃꯥꯒꯤ ꯐꯖ ꯐꯖꯕ ꯖꯒꯥ ꯁꯤꯡꯗꯣ ꯑꯩꯈꯣꯏꯅ ꯂꯧꯁꯤꯜꯂꯒ ꯑꯗꯨ ꯃꯄꯪꯗ ꯍꯥꯞꯆꯤꯜꯂꯒ ꯑꯗꯨꯝ ꯆꯥꯕ ꯍꯥꯏꯇꯥꯔꯦ
ꯑꯣ ꯑꯣ
ꯑꯗꯨ ꯑꯗꯣ ꯁꯣꯝꯗ ꯑꯃꯨꯕꯕꯁꯤ ꯍꯥꯎꯗꯦ ꯑꯃꯨꯕꯁꯤ ꯉꯧꯕꯁꯦ
ꯑꯥ
ꯑꯉꯧꯕ ꯑꯩꯈꯣꯏ ꯆꯤꯡꯗꯗꯤ ꯑꯉꯧꯕ ꯈꯤꯇ ꯉꯥꯛꯇꯛ ꯇꯧꯔꯛ ꯑꯃ ꯂꯩꯕꯅꯤ ꯑꯗꯣ ꯑꯗꯨꯝꯕ ꯑꯣꯏꯔꯗꯤ ꯌꯥꯝ ꯍꯥꯎꯕ ꯍꯥꯏꯇꯥꯔꯦ
ꯉꯥꯏꯈꯣ ꯎꯗꯕꯗꯤ ꯀꯨꯏꯔ‌ꯦ ꯆꯥꯗꯕꯁꯨ
ꯑꯁ ꯀꯨꯏꯔꯦ ꯑꯩ ꯍꯥꯟꯅ ꯌꯥꯝ ꯄꯥꯝꯕꯅꯦ ꯑꯗꯨ ꯍꯧꯖꯤꯛꯇꯤ ꯄꯥꯝꯗ꯭ꯔꯦ
ꯑꯣ ꯍꯩꯈꯨ ꯑꯆꯧꯕ ꯑꯆꯧꯕꯕꯨꯗꯤ ꯍꯧꯖꯤꯛꯃꯛ ꯑꯁꯣꯝ ꯃꯅꯤꯄꯨꯔ ꯋꯥꯡꯃꯥ ꯀꯩꯅꯣꯗꯒꯤ ꯑꯩꯈꯣꯏ ꯂꯝꯒꯤ ꯋꯥꯡꯃꯗꯒꯤ ꯄꯨꯖꯤꯔꯛꯄꯗꯤ ꯃꯌꯥꯝꯗꯤ ꯆꯥꯅꯩ ꯑꯗꯣ
ꯃꯥꯅꯦ ꯃꯥꯅꯦ
ꯃꯩꯇꯩꯒꯤ ꯀꯩꯅꯣꯁꯤ ꯌꯧꯄ‌ꯣꯟꯇ‌ꯦꯗ ꯑꯩꯈꯣꯏꯒꯤ ꯂꯝꯁꯤꯒꯤ ꯏꯔꯝꯗꯝꯒꯤ ꯍꯥꯏꯇꯥꯔꯦ
ꯃꯥꯅ‌ꯦ ꯃꯥꯅꯦ
ꯍꯣꯏ
ꯑꯣꯖꯥꯗꯨ ꯀꯩꯅꯣ ꯉꯥꯃꯨꯀꯨꯝꯕ ꯌꯣꯛꯄꯁꯦ ꯑꯗꯨꯒꯨꯝꯕꯗꯤ ꯑꯦ ꯉꯥꯅꯨ ꯍꯥꯏꯌꯦ ꯉꯥꯃꯨꯒꯨꯝꯕ ꯌꯣꯛꯄꯁꯦ ꯑꯗꯨꯝꯕ ꯇꯧꯅꯕ꯭ꯔꯃꯅꯤ ꯑꯩꯈꯣꯏꯒꯤ ꯂꯝꯗꯝꯁꯤꯗ
ꯑꯗ ꯂꯩꯌꯦ ꯉꯃꯨ ꯌꯣꯛꯄ ꯈ‌ꯣꯏ ꯁ꯭ꯋꯥꯏꯗꯗꯤ ꯂꯩꯇꯕ ꯑꯗꯣ ꯑꯁꯣꯝ ꯃꯅꯤꯡ ꯈꯤꯇꯪ ꯍꯥꯏꯊꯈꯤꯕꯗꯣ ꯉꯥꯃꯨꯒꯨꯝꯕ ꯅꯥꯏꯂ‌ꯣꯟ ꯉꯥꯃꯨ ꯀꯩꯀꯥ ꯐꯖꯅ ꯌꯣꯛꯄ ꯂꯩꯌ‌ꯦ ꯃꯣꯏꯒꯤ ꯃꯐꯝ ꯍꯥꯏꯇꯥꯔ ꯉꯥ ꯉꯥꯌꯣꯛꯁꯪ ꯍꯥꯏꯇꯥꯔꯦ ꯉꯥ ꯐꯖꯩ ꯐꯖꯅ ꯐꯖꯩ ꯑꯈꯣꯏꯒꯤ ꯉꯥꯀ꯭ꯔꯥꯒ ꯍꯥꯏꯗꯣ ꯑꯗꯨꯝꯕꯁꯨ ꯌꯣꯛꯄ ꯌꯥꯏ ꯃꯌꯥꯝ ꯂꯩꯕ ꯃꯃꯜꯕꯨꯗꯤ ꯈꯔ ꯇꯥꯡꯉꯤ ꯃꯣꯏꯗ ꯑꯗꯨꯗ ꯂꯩꯕꯗꯣ ꯑꯗꯣ ꯑꯥ ꯉꯃꯨ ꯄꯥꯝꯕ꯭ꯔꯣ ꯑꯣꯖꯥꯕꯣ
ꯑꯍꯥ ꯄꯥꯝ ꯅꯠꯇꯕ ꯁꯨꯝ ꯀꯩꯅꯣ ꯇꯧꯕ ꯍꯥꯏꯗꯤ ꯑꯗꯨꯒꯨꯝꯕꯁꯨ ꯑꯩꯈꯣꯏ ꯌꯥꯝ ꯇꯥꯡꯕ ꯑꯣꯏꯔꯗꯤ ꯌꯣꯟꯕ ꯌꯥꯏ ꯀꯩꯅꯣ ꯌꯣꯛꯄ ꯌꯥꯏꯗꯅ ꯑꯗꯨꯝꯕ ꯍꯧꯗꯣꯛꯄꯁꯨ ꯑꯗꯨꯝꯃꯛ ꯌꯣꯛꯄꯒꯤ ꯀꯅꯥꯝ ꯇꯧꯅꯗꯦ ꯄꯛ ꯇꯧꯅꯗꯦ ꯍꯥꯏꯕ
ꯌꯥꯏ ꯌꯥꯏ ꯇꯧꯕ ꯌꯥꯏ ꯑꯗꯨꯝ ꯂꯝ ꯂꯩꯔꯗꯤ ꯀꯩꯅ‌ꯣ ꯑꯩꯈꯣꯏꯒꯤ ꯉꯥ ꯌꯣꯛ ꯄꯨꯈ꯭ꯔꯤꯒꯨꯝꯕ ꯂꯩꯇꯥꯔꯗꯤ ꯑꯗꯨꯝ ꯇꯧꯕ ꯌꯥꯏ
ꯑꯩꯈꯣꯏꯗꯤ ꯆꯞ ꯃꯥꯟꯅꯕ ꯑꯗꯨꯝ ꯇꯧꯔ ꯂꯩꯔꯦ
ꯑꯣ ꯑꯣ ꯃꯥꯅꯦ ꯃꯥꯅꯦ ꯌꯥꯏ ꯌꯥꯏ ꯇꯧꯕ ꯌꯥꯏ ꯑꯗꯨ ꯁꯨꯃꯥꯏꯅ ꯇꯧꯋꯤ ꯑꯣꯖꯥ ꯍꯧꯖꯤꯛ ꯃꯇꯝꯁꯨ ꯌꯧꯔꯛꯇꯣꯏꯕꯀꯣ ꯑꯗꯣ ꯑꯩ ꯑꯣꯖꯥꯗ ꯑꯃꯨꯛ ꯑ ꯇꯧꯖꯔꯛꯒꯦ ꯑꯥ
ꯃꯊꯟꯗ ꯑꯗꯨꯝ ꯇꯜꯂꯗꯣ ꯃꯥꯂꯦ